ꯇꯥꯕꯔꯥ
ꯇꯥꯏꯌꯦ ꯇꯥꯏꯌꯦ
ꯑꯣ ꯀꯝꯗꯧꯔꯤꯒꯦ ꯆꯥꯛ ꯆꯥꯔꯕ꯭ꯔꯣ
ꯆꯥꯛ ꯆꯥꯗ꯭ꯔꯤꯗ ꯊꯣꯡꯗ꯭ꯔꯤꯌꯦ
ꯑꯁ ꯊꯦꯡꯉꯦꯅꯦ ꯑꯗꯨꯝ ꯈꯔ ꯊꯦꯡ ꯊꯦꯡꯅ ꯑꯗꯨꯝ ꯆꯥꯕ꯭ꯔꯣ
ꯑꯥ ꯊꯦꯡꯅ ꯑꯗꯨꯝ ꯆꯥꯕꯅꯦ
ꯑꯣ ꯊꯕꯛ ꯆꯠꯄꯒꯤꯔ
ꯊꯕꯛ ꯊꯕꯛꯇꯤ ꯆꯠꯇꯦꯗ ꯉꯁꯥꯏ ꯉꯁꯥꯏꯁꯨ ꯀꯩꯅꯣ ꯈꯔ ꯊꯦꯡꯅ ꯆꯥꯏꯌꯦꯕꯥ ꯑꯌꯨꯛꯇꯁꯨ
ꯑꯥ ꯑꯗꯨꯅꯦ ꯑꯩꯈꯣꯏꯗꯤ ꯉꯥꯏꯍꯥꯛ ꯂꯩꯥꯔꯗꯤ ꯇꯨꯝꯕ ꯃꯇꯝ ꯌꯧꯔꯛꯂꯅꯤꯅꯦ ꯅꯪꯗꯤ ꯑꯗꯨꯝ ꯀꯩꯅꯣ ꯑꯗꯨꯝ ꯊꯦꯡꯅ ꯆꯥꯕꯁꯨ ꯂꯩꯌꯦꯗꯀꯣ
ꯎꯝ
ꯑꯩꯏꯣꯏꯗꯤ ꯈꯔ ꯈꯔ ꯑꯗꯨꯝ ꯉꯟꯅ ꯆꯥꯕꯒꯤ ꯑꯃꯨꯛ ꯀꯩꯅꯣ ꯇꯧꯋꯦ ꯉꯟ ꯉꯟ ꯊꯦꯡꯅ ꯆꯥꯔꯗꯤ ꯑꯃꯨꯛ ꯍꯦꯛꯇ ꯆꯥꯔꯒ ꯇꯨꯝꯕ ꯑꯗꯨ ꯈꯔ ꯅꯨꯡꯉꯥꯏꯇꯕꯒꯤ ꯀꯣ ꯅꯣꯏꯗꯤ ꯑꯗꯨꯝ ꯀꯩꯅꯣ ꯊꯦꯡ ꯊꯦꯡꯅꯁꯨ ꯇꯨꯝꯂꯝꯒꯅꯦꯕ
ꯍꯣꯏ ꯊꯦꯡ ꯊꯦꯡ ꯇꯨꯝꯃꯅꯤ
ꯎꯝ ꯀꯔꯤ ꯃꯊꯦꯜ ꯇꯧꯒꯦ ꯍꯥꯏꯕ꯭ꯔꯣ ꯉꯁꯤꯒꯤꯗꯤ꯫ ꯉꯁꯤ ꯅꯨꯡꯗꯥꯡꯒꯤꯗꯤ꯫
ꯀꯩ ꯊꯣꯡꯁꯤꯅꯣ ꯌꯦꯟꯖꯥꯡꯕꯨꯗꯤ ꯌꯥꯝ ꯂꯩ ꯀꯃꯥꯏꯅ ꯊꯣꯡꯗꯣꯏꯅꯣ ꯈꯪꯗꯦ꯫
ꯎꯝ ꯍꯥꯎꯕ ꯑꯃ ꯊꯣꯡꯉꯨ ꯍꯥꯎꯅ ꯊꯣꯡꯉꯒ꯫ ꯍꯥꯎꯅ ꯆꯥꯔꯛꯑꯣ ꯑꯗꯨꯗꯤ꯫ ꯃꯪꯁꯨ ꯐꯒꯅꯤ꯫
ꯅꯠꯇ꯭ꯔ ꯑꯗꯨꯕꯨ ꯇꯨꯝꯂꯝ ꯗꯥꯏꯗꯗꯤ ꯆꯥꯛ ꯌꯥꯝ ꯌꯥꯝ ꯆꯥꯔꯨꯅꯨ ꯍꯥꯏꯕꯅꯤꯀꯣ꯫
ꯑꯗꯨꯕꯨꯗꯤ ꯆꯥꯅꯤꯡꯕ ꯈꯔ ꯌꯥꯝꯅ ꯆꯥꯔꯁꯨ꯫ ꯇꯨꯝꯔꯝꯗꯥꯏꯗꯗꯤ ꯈ꯭ꯔ꯫ ꯆꯥꯅꯤꯡ ꯆꯥꯅꯤꯡꯕ ꯐꯥꯎꯔꯁꯨ ꯑꯁ ꯁꯤꯗꯥꯏꯗ꯫ ꯇꯣꯛꯑꯒꯦ ꯍꯥꯏꯅꯀꯣ꯫
ꯎꯝ꯫
ꯑꯗꯨꯅꯗꯤ ꯐꯩ ꯍꯥꯏꯅꯦ ꯃꯤꯅꯗꯤ꯫
ꯑꯩꯒꯤꯅ ꯀꯩꯅꯣ ꯅꯨꯡꯗꯥꯡꯗꯅ꯫ ꯆꯥꯛ ꯆꯪꯕ ꯑꯌꯨꯛꯇꯗꯤ ꯀꯌꯥ ꯆꯪꯗꯦꯕ꯫
ꯑꯥ ꯑꯗꯨꯅꯦ꯫
ꯏꯪꯖꯥꯡ ꯍꯥꯎꯔꯗꯤ ꯑꯗꯨꯝ ꯆꯪꯏꯗ꯫
ꯎꯝ ꯑꯌꯨꯛꯇ ꯑꯣꯏꯔꯁꯨ ꯅꯨꯡꯗꯥꯡꯗ ꯑꯣꯏꯔꯁꯨ ꯏꯪꯁꯥꯡꯒꯤ ꯃ ꯇꯨꯡ ꯏꯜꯂꯦꯕ꯫
ꯍꯣꯏ꯫
ꯑꯗꯨꯅꯦ ꯑꯗꯨꯁꯨ ꯑꯩꯁꯨꯅꯦ ꯑꯗꯨꯕꯨꯗꯤ꯫
ꯆꯥꯛ ꯆꯪꯗꯦ ꯍꯥꯏꯔꯁꯨ ꯀꯔꯤꯒꯤꯔꯥ ꯍꯥꯏꯅꯗꯣ ꯏꯟꯁꯥꯡ ꯈꯔ ꯍꯥꯎꯕ ꯊꯣꯡꯔꯗꯤ꯫ ꯑꯗꯨꯝ ꯆꯥꯕ ꯍꯥꯎꯅꯀꯣ꯫
ꯍꯣꯏ꯫
ꯏꯪꯁꯥꯡ ꯍꯥꯎꯇ꯭ꯔꯗꯤ ꯆꯥꯛꯁꯦ ꯑꯗꯨꯝ꯫ ꯂꯥꯝꯗꯕ ꯃꯇꯝꯁꯨ ꯂꯩꯌꯦꯕ꯫
ꯎꯝ꯫
ꯑꯗꯨ ꯅꯣꯏꯗꯤ ꯑꯩꯈꯣꯏꯁꯦ ꯉꯁꯤꯗꯤ ꯀꯩꯅꯣ ꯆꯥꯏ ꯕꯦꯂꯦꯟꯗꯔꯤ ꯑꯣꯏꯅ ꯆꯥꯏꯑꯦꯗ꯫ ꯑꯗꯨ ꯀꯥꯡꯉꯧ꯫ ꯏꯃꯥꯟꯅꯕꯤ ꯑꯃꯅ ꯀꯪ ꯄꯤꯔꯛꯑꯦ꯫ ꯑꯗꯨꯨ ꯁꯤꯡꯖꯨ ꯃꯦꯠꯄꯥꯒꯨꯝ꯫ ꯑꯗꯨꯝ ꯆꯥꯔꯦ ꯉꯁꯤꯒꯤꯗꯤ꯫ ꯕꯦꯂꯦꯟꯗ꯭ꯔꯤ ꯈꯛꯇꯁꯨ ꯆꯝꯐꯨꯠ ꯑꯣꯏꯅꯁꯨ ꯀꯩꯅꯣ ꯍꯥꯎꯇꯕꯀꯣ꯫ ꯑꯃꯦꯠꯄ ꯈꯔ ꯍꯥꯎꯕ ꯇꯧꯗ꯭ꯔꯗꯤ꯫ ꯉꯁꯥꯏ ꯍꯥꯏꯕꯒꯨꯝꯅ ꯏꯪꯁꯥꯡꯒꯤ ꯃꯇꯨꯡ ꯏꯜꯂꯦ ꯍꯥꯏꯕꯗꯨ꯫
ꯕꯤꯂꯦꯟꯗ꯭ꯔꯤꯗꯨ ꯎꯁꯣꯏꯒ ꯊꯣꯡꯕꯗꯣ ꯍꯥꯎꯋꯤꯀꯣ꯫
ꯑꯣ ꯎꯁꯣꯏꯒ꯫
ꯍꯣꯏ꯫
ꯑꯣ ꯍꯣꯢ ꯍꯣꯢ꯫ ꯎꯝ ꯎꯝ ꯑꯩꯅꯀꯣ ꯁꯣꯏꯕꯨꯝꯗꯣ ꯈꯟꯕ ꯑꯣ ꯎꯁꯣꯏꯅ ꯎꯁꯣꯏꯒ꯫ ꯊꯣꯡꯕꯗꯣ ꯍꯥꯎꯋꯦ꯫
ꯎꯝ ꯀꯩ ꯃꯅꯥꯔꯣ ꯑꯃꯗꯣ꯫ ꯑꯥ ꯐꯛꯄꯥꯢ ꯍꯥꯏꯕ꯭ꯔꯥ꯫ ꯃ ꯀꯩꯅꯣꯗ ꯑꯗꯨꯁꯨ ꯍꯥꯎ ꯃꯥ ꯑꯗꯨꯗꯨ ꯊꯥꯛꯑꯒ꯫
ꯎꯝ ꯑꯗꯨꯁꯨ ꯍꯥꯎꯋꯦ꯫
ꯎꯝ ꯑꯗꯣ ꯁꯥꯏ ꯁꯥꯏꯠꯇ ꯑꯃꯦꯠꯄ ꯑꯃ ꯇꯧꯔꯒ
ꯎꯝ ꯑꯩꯈꯣꯏ ꯆꯤꯡꯒꯤ ꯍꯥꯏꯔꯗꯤ ꯀꯩꯅꯣ ꯎꯁꯣꯏ ꯌꯦꯟꯁꯥꯡ ꯊꯣꯡꯂꯗꯤ ꯀꯩꯅꯣꯗꯣ ꯍꯪꯒꯥꯝ ꯗꯒꯤ ꯁꯨꯝꯔꯛꯄꯒꯤ ꯃꯍꯤ
ꯑ ꯑꯥ ꯑꯥ ꯑꯥ
ꯀꯔꯤ ꯍꯥꯏꯅꯤ ꯈꯪꯗ꯭ꯔꯦ ꯑꯗꯨ ꯃꯦꯠꯄ ꯇꯧꯔꯒ ꯃꯣꯔꯣꯛꯇꯨꯁꯨ ꯑꯠ ꯇꯦꯛꯄꯅ ꯃꯦꯠꯄ ꯑꯍꯥ ꯍꯥ ꯍꯥ ꯍꯥ ꯍ ꯑꯗꯨ ꯀꯣꯠ ꯀꯣꯠꯂꯒ ꯆꯥꯕꯗꯨꯗꯤ ꯑꯧ ꯑꯗꯨꯅꯦ ꯍꯥꯎꯕꯗꯣ
ꯎꯝ
ꯍꯟꯗꯛꯁꯦ ꯇꯝꯄꯥꯛꯇ ꯂꯩꯕꯅꯤꯅ ꯎꯁꯣꯏꯁꯦ ꯐꯪꯕꯨꯗꯤ ꯐꯪꯉꯦ ꯑꯗꯣ ꯇꯥꯡꯃꯟꯕꯒꯤ ꯌꯥꯝ ꯄꯦꯟꯅꯁꯨ ꯍꯥꯏꯕ ꯇꯥꯔꯦꯀꯣ ꯑꯍ ꯥ ꯍ ꯥ ꯍ ꯆꯥꯕ ꯐꯪꯗꯔꯦ ꯇꯥꯡꯉꯦ ꯀꯩꯅꯣ ꯑꯩꯈꯣꯏꯗꯤ ꯆꯥꯕꯨ ꯆꯥꯔꯗꯤ ꯌꯥꯝ ꯀꯩꯅꯣ ꯄꯦꯟꯅꯤꯡꯉꯥꯏ ꯆꯥꯅꯤꯡꯉꯦꯕ
ꯍꯣꯏ ꯀꯌꯥ ꯀꯌꯥ ꯍꯥꯏꯕ꯭ꯔꯣ ꯅꯣꯏꯗ
ꯆꯥꯝꯃꯒꯤ ꯑ ꯇꯔꯥꯃꯉꯥ ꯀꯣ ꯑꯗꯨꯃꯥꯏ ꯁꯥꯏ ꯍꯟꯗꯛꯇꯤ ꯅꯍꯥꯟꯗꯨꯗꯤ ꯇꯔꯦꯠ ꯒꯨꯝꯕꯒꯤ ꯍꯥꯟꯅꯗꯤ ꯑꯗꯨꯝ ꯂꯧꯕꯅꯤ ꯇꯔꯦꯠꯇꯨꯁꯨ ꯐꯥꯅꯤꯡꯉꯥꯏꯒꯤ ꯁꯣꯏ ꯁꯣꯏꯔꯒꯀꯣ ꯃꯆꯥ ꯃꯆꯥ ꯍꯥ ꯍꯥ ꯍꯥ ꯍꯍ
ꯎꯝ
ꯑꯗꯨ ꯆꯥꯔꯕꯅꯦ ꯑꯁ ꯍꯧꯖꯤꯛꯁꯦ ꯆꯤꯡꯗ ꯂꯩꯔꯗꯤ ꯄꯨꯛꯁꯦ ꯌꯥꯗ꯭ꯔꯦ ꯑꯃꯨꯛ ꯀꯔꯤ ꯍꯥꯏꯅꯤ ꯁꯧꯒꯠꯂꯦꯕ ꯑꯗꯨꯃꯥꯏꯅ ꯇꯧꯗꯤ ꯇꯧꯕ ꯃꯇꯝ ꯂꯥꯛꯔꯅꯤ
ꯎꯝ
ꯎꯁꯣꯏꯁꯤꯁꯨ ꯄꯨꯛꯇꯤ ꯀꯩꯅꯣ ꯀꯜꯂꯦꯕꯀꯣ
ꯎꯝ
ꯇꯨꯝꯕ ꯋꯥꯠꯄꯒꯤ ꯍꯛꯆꯥꯡ ꯁꯣꯟꯕꯁꯤꯡꯒꯤꯗꯤ ꯍꯦꯛꯇ ꯈꯪꯕꯅꯤ ꯎꯁꯣꯏꯁꯤꯁꯨ
ꯎꯝ
ꯑꯗꯨ ꯎꯁꯣꯏ ꯎꯁꯣꯏꯒꯤ ꯀꯥꯟꯅꯕꯁꯦ ꯂꯩꯕ꯭ꯔꯥꯅꯦ ꯈꯪꯕ꯭ꯔꯥ
ꯀꯥꯟꯅꯕ ꯂꯩꯕꯨꯗꯤ ꯂꯩꯔꯝꯒꯅꯤꯗ
ꯎꯝ ꯍꯣꯏ ꯑꯗꯨꯅꯦ ꯂꯩꯗꯤ ꯂꯩꯔꯝꯕ ꯌꯥꯏꯕꯀꯣ ꯑꯗꯨ
ꯑꯇꯦꯛꯄꯗꯨꯗꯤ ꯈꯪꯗꯦ ꯑꯗꯨ ꯀꯅꯥ ꯃꯤ ꯈꯔꯅꯗꯤꯀꯣ ꯁꯣꯏꯕꯨꯝꯗꯣ
ꯎꯝ
ꯑꯗꯨꯕꯨꯗꯤ ꯎꯝ ꯑꯗꯨꯝ ꯃꯤꯅ ꯍꯥꯏꯕꯅꯦ ꯑꯥ ꯁꯪꯒꯣꯝ ꯃꯃꯥꯁꯤꯡꯅꯀꯣ ꯑꯉꯥꯡ ꯀꯩꯅꯣ ꯇꯧꯕ ꯀꯥꯟꯗ ꯁꯪꯒꯣꯝ ꯑꯗꯨꯝ ꯂꯥꯛꯑꯦ ꯍꯥꯏꯕꯅꯦ ꯃꯤ ꯈꯔꯒꯤꯗꯤ ꯑꯗꯨ ꯆꯥꯔꯗꯤ ꯑꯗꯨꯝ ꯁꯪꯒꯣꯝꯁꯨ ꯌꯥꯝꯔꯛꯑꯦ ꯍꯥꯏꯅꯀꯣ
ꯎꯝ
ꯑꯗꯨ ꯁꯣꯏꯕꯨꯝꯒꯨꯝꯕꯗꯨꯗꯤ ꯂꯥꯏꯅꯥ ꯈꯔꯁꯨ ꯀꯟꯕ꯭ꯔꯥ ꯑꯗꯨꯃꯥꯏ ꯍꯥꯏꯅꯁꯨ ꯇꯥꯏ ꯑꯩ ꯄꯨꯗꯤ ꯑꯦꯛ ꯑꯗꯨꯝ ꯏꯛꯖꯦꯛꯗꯤ ꯈꯪꯗꯦꯀꯣ ꯍꯍ
ꯎꯝ
ꯑꯗꯣ ꯅꯣꯏꯗꯤ ꯉꯁꯤ ꯄꯨꯡ ꯃꯥꯄꯟ ꯃꯈꯥꯏꯗ ꯕꯣꯜꯂꯩꯑꯦ ꯍꯥꯏꯕꯗꯨ ꯌꯦꯡꯔꯣꯏꯗ꯭ꯔꯣ
ꯍꯣꯏ ꯌꯦꯡꯒꯅꯤ
ꯌꯦꯡꯅꯤꯡꯉꯥꯏ ꯍꯥꯏꯅ ꯑꯩꯁꯦ ꯄꯨꯡ ꯅꯤꯄꯥꯟ ꯃꯄꯥꯟ ꯂꯥꯛꯑꯗꯤ ꯇꯨꯝꯗꯤ ꯇꯨꯝꯕꯅꯦ ꯉꯁꯤꯁꯦ ꯕꯣꯜ ꯉꯥꯏꯕ ꯑꯣꯏꯅ ꯃꯇꯝ ꯂꯂꯒꯀꯣ
ꯎꯝ
ꯀꯩꯅꯣꯗꯁꯨ ꯄꯨꯡ ꯉꯁꯥꯏ ꯄꯨꯡ ꯑꯅꯤ ꯑꯍꯨꯝꯗꯁꯨ ꯇꯨꯝꯃꯦ ꯑꯁꯤꯗꯤ ꯐꯣꯟ ꯇꯧ ꯇꯧꯔꯒ ꯇꯨꯝꯅꯤꯡ ꯂꯥꯛꯄꯒꯤꯀꯣ
ꯎꯝ
ꯑꯗꯨꯅꯦ ꯆꯞ ꯆꯥꯔꯦ ꯉꯁꯤꯗꯤ ꯇꯨꯝꯕ ꯃꯇꯝ ꯂꯥꯛꯑꯁꯨ ꯈꯔ ꯈꯥꯡꯕ ꯅꯨꯡꯉꯥꯏꯔꯅꯤ
ꯍꯝ ꯍꯨꯝ
ꯑꯩꯈꯣꯏꯒꯤ ꯇꯤꯝꯅꯤꯅꯦ ꯉꯁꯤ ꯁꯥꯟꯅꯗꯣꯔꯤꯁꯦ ꯐ ꯐꯔꯥꯎꯒ ꯁꯣꯅꯥꯗꯤ ꯅꯠꯇ꯭ꯔꯣ
ꯑꯥ ꯃꯥꯅꯦ ꯑꯗꯨ ꯅꯪ ꯑꯔꯖꯦꯟꯇꯤꯅꯥꯕꯨ ꯅꯠꯇꯦ
ꯑꯩꯔꯣ ꯑꯩꯗꯤ ꯑꯥꯔꯖꯦꯟꯇꯤꯅꯥꯅꯦ
ꯑꯥ ꯑꯗꯨ ꯌꯦꯡꯉꯁꯤꯅꯦ ꯅꯣꯏꯒꯤ ꯂꯩꯕꯥꯛꯇꯣ ꯉꯁꯤꯁꯦ ꯇꯝꯕ꯭ꯔꯥ ꯍꯥꯏꯕꯗꯣ ꯌꯦꯡꯕ ꯇꯥꯔꯦꯅꯦ ꯀꯣ ꯑꯩ ꯗꯤ ꯌꯥꯗ꯭ꯔꯦ
ꯉꯔꯒꯥ
ꯎꯝ ꯑꯌꯨꯛ ꯍꯥꯏꯕ ꯇꯥꯔꯦꯀꯣ
ꯑ
ꯄꯨꯡ ꯕꯥꯔꯣ ꯃꯈꯥꯏꯒꯤꯗꯣ
ꯎꯝ
ꯑꯁ ꯋꯥꯈꯜ ꯅꯨꯡꯉꯥꯏꯇꯕꯅ ꯌꯛꯇ ꯇꯨꯗꯤ ꯀꯩꯅꯣ ꯇꯧꯕꯒꯦ ꯁꯤꯗꯤ ꯌꯥꯔꯣꯏ ꯍꯥꯏꯥꯟꯅ ꯑꯩꯅ ꯏꯟꯁꯥꯡ ꯍꯥꯎ ꯅꯠꯇ꯭ꯔꯗꯤ ꯆꯥꯛ ꯆꯥꯡꯉꯔꯣꯏ ꯉꯁꯤꯗꯤ ꯌꯥꯗꯦ ꯍꯥꯏꯅ ꯉꯥ ꯆ ꯈꯛ ꯈ ꯀꯩꯅꯣ ꯎꯝ ꯄꯨꯛꯂꯥꯎꯕꯤꯁꯨ ꯅꯠꯇꯕ ꯀꯩꯅꯣ ꯀ ꯄꯛꯄꯗꯨꯔ ꯂ ꯎꯔꯒ
ꯑꯥ
ꯇꯥꯎꯔꯒ ꯆꯥꯔꯦ ꯀꯩꯅꯣ ꯈꯥꯃꯦꯟ ꯑꯈꯥꯕꯗꯨꯒ ꯁꯧꯒꯔꯤ ꯑꯗꯨꯗꯤ ꯉꯥ ꯑꯇꯥꯎꯕ ꯌꯥꯎꯕꯅꯤꯅ ꯈꯔ ꯆꯪꯉꯤ ꯃꯥꯅꯦ ꯅꯝꯐꯨꯗ ꯆꯥꯍꯜꯂꯦꯕ ꯑꯗꯨ ꯅꯣꯏ ꯃꯤ ꯀꯌꯥ ꯂꯩꯕ꯭ꯔꯣ
ꯑꯩꯈꯣꯏꯁꯦ ꯃꯤ ꯑꯍꯨꯝ ꯃꯔꯤ ꯂꯩꯒꯦ ꯄꯨꯟꯅ
ꯑꯣ ꯐꯦꯃꯤꯂꯤ ꯑꯣꯏꯅ ꯂꯩꯕ꯭ꯔꯥ ꯚꯔꯥ ꯑꯣꯏꯅ ꯂꯩꯕ꯭ꯔꯥ
ꯅꯤ ꯃꯥꯈꯤ ꯅꯠꯇꯦꯗ
ꯎꯝ ꯑꯣ ꯑꯣ ꯎꯝ ꯑꯦꯦ ꯑꯗꯨ ꯆꯥꯛꯇꯤ ꯅꯪꯅꯁꯨ ꯑꯗꯨꯝ ꯍꯦꯛ ꯍꯦꯛ ꯊꯣꯡꯕ꯭ꯔꯥ
ꯑꯝ
ꯎꯝ ꯐꯥꯏꯅꯦ ꯆꯥꯛ ꯆꯥꯛ ꯌꯦꯟꯁꯥꯡ ꯊꯣꯡꯕ ꯍꯩꯔꯗꯤ ꯅꯪꯒꯤ ꯅꯨꯄꯤ ꯑꯣꯏꯒꯗꯧꯕꯗꯣ ꯃꯥꯒꯤ ꯃꯔꯥꯏꯕꯥꯛ ꯐꯥꯏꯅꯦ
ꯑ ꯃꯥ ꯋꯥ ꯋꯥꯅꯤꯡꯉꯥꯏ ꯂꯩꯇꯦ ꯃꯥ ꯋꯥꯍꯅꯕꯛꯦꯝ ꯂꯩꯇ꯭ꯔꯦ ꯃꯥꯁꯦ
ꯍꯣꯏ ꯑꯗꯨꯅꯦ ꯍꯥꯏꯕꯗꯤ ꯑꯁ ꯅꯨꯄꯥꯅ ꯅꯣꯡ ꯐꯥꯗꯣꯛ ꯆꯥꯛ ꯐꯖꯅ ꯊꯣꯡꯕꯤꯕꯁꯨ ꯀꯣ ꯅꯨꯄꯤꯁꯦ ꯌꯥꯝꯅ ꯃꯔꯥꯏꯕꯥꯛ ꯐꯥꯏꯌꯦꯕ ꯍꯥꯏꯕꯗꯤ ꯑꯩ ꯉꯁꯤ ꯑꯩ ꯊꯣꯡꯅꯤꯡꯗ꯭ꯔꯦ ꯍꯥꯏꯔꯤꯁꯦ ꯑꯩꯅ ꯊꯣꯡꯕꯤꯒꯦ ꯍꯥꯏꯅ ꯐꯖꯅ ꯊꯣꯡꯕꯤꯁꯦ ꯍꯥꯎꯅ ꯆꯥꯏꯔꯦꯗꯅ ꯏꯊꯟꯇꯅ ꯑꯃꯨꯛ ꯊꯣꯡꯉꯦ ꯑꯃꯨꯛ ꯆꯥꯏꯑ ꯑꯃꯨꯛ ꯐꯦꯡꯉꯦ ꯍꯥꯏꯕꯁꯨ ꯎꯝ ꯇꯧꯃꯟꯕꯗꯨꯗ ꯑꯃꯨꯛꯀ ꯍꯥꯎꯗꯕ ꯃꯇꯝꯁꯨ ꯂꯩꯌꯦ
ꯑꯥ
ꯑꯗꯨꯅ ꯅꯣꯏꯒꯤꯗꯤ ꯅꯪꯅꯁꯨ ꯑꯃꯨꯛ ꯊꯣꯡꯕꯤꯕ ꯃꯥꯅꯁꯨ ꯑꯃꯨꯛ ꯊꯣꯡꯕ ꯁꯤ ꯌꯥꯝ ꯍꯥꯎꯔꯅꯤ ꯅꯣꯏꯅꯤꯒꯤꯗꯤ ꯍꯥꯎ ꯦ ꯍꯥꯏꯕ ꯅꯨꯃꯤꯠ ꯂꯩꯔꯔꯣꯏꯗ
ꯑ ꯍ
ꯅꯠꯇ꯭ꯔ ꯎꯝ ꯅꯪ ꯅꯪ ꯁꯤ ꯏꯟꯁꯥꯡꯗꯤ ꯑꯩ ꯌꯥꯝ ꯊꯣꯡꯕ ꯍꯩ ꯍꯥꯏꯔꯒ ꯎꯝ ꯑꯗꯨꯝ ꯊꯣꯡꯕꯤꯕ ꯍꯥꯥꯎꯅꯀꯣ ꯑꯗ ꯅꯪꯒꯤ ꯅꯨꯄꯤꯅꯁꯨ ꯍꯥꯎꯅ ꯊꯣꯡꯕ ꯍꯩꯕ ꯏꯁꯟꯥꯡꯁꯨ ꯂꯩꯔꯝꯒꯅꯤ ꯍꯥꯏꯕ
ꯎꯝ
ꯑꯗꯨꯒ ꯑꯗꯨꯝ ꯆꯥꯔꯗꯤ ꯑ ꯅꯣꯏꯅꯦꯁꯦ ꯆꯥꯕ ꯌꯦꯟꯖꯥꯛ ꯏꯟꯁꯥꯡꯗꯒꯤꯗꯤ ꯕꯤꯔꯥ ꯀꯥꯟꯇ ꯂꯩꯔꯣꯏ
ꯑꯅꯦ
ꯑꯗꯨ ꯅꯨꯄꯤꯗꯤ ꯊꯤꯈ꯭ꯔꯕ꯭ꯔꯣ ꯊꯤꯕ ꯍꯧꯔꯕ꯭ꯔꯣ
ꯊ ꯂꯤꯗꯥ ꯋꯥ ꯂꯤꯗꯥ
ꯅꯣ ꯊꯤꯒ ꯇꯕꯨꯅꯤꯅꯦ
ꯑꯣꯍꯦ
ꯈꯔ ꯈꯔꯕꯨꯗꯤ ꯌꯦꯡꯕ ꯍꯧꯔꯣ
ꯍ ꯍ
ꯍꯦꯛꯇ ꯑꯦ ꯍꯦꯛꯇ ꯃꯇꯝ ꯌꯧꯔꯦ ꯍꯥꯏꯅ ꯍꯦꯛꯇ ꯂꯧꯕꯗꯨꯁꯨ ꯎꯝ ꯀꯩꯅꯣ ꯇꯧꯕꯅꯤꯗ ꯁꯤꯅ ꯈꯔ ꯐꯕ꯭ꯔꯥ ꯍꯥꯏꯕꯗꯨꯗꯤꯀꯣ ꯁꯤ ꯍꯦꯛꯇ ꯂꯧꯕꯗꯗꯤ ꯋꯥꯈꯟꯗꯣ ꯎ ꯀꯔꯤ ꯍꯥꯏꯅꯤ ꯆꯥꯅꯗꯕ ꯃꯔꯛ ꯃꯔꯛꯁꯨ ꯂꯩꯒꯅꯤ ꯃꯥꯒꯤ ꯋꯥꯈꯟꯗꯣ ꯅꯪꯅ ꯇꯁꯦꯡꯅ ꯈꯪꯕꯤꯔꯗꯤ ꯑ ꯁꯤ ꯑꯩꯒꯤ ꯅꯨꯄꯤꯁꯦ ꯑꯁꯨꯝ ꯑꯁꯨꯃꯥꯏꯅ ꯇꯧꯔꯗꯤ ꯃꯥ ꯈꯔ ꯅꯨꯡꯉꯥꯏꯇꯕꯅꯦ ꯍꯥꯏꯕ ꯅꯨꯄꯤꯅꯁꯨ ꯑꯁ ꯑꯩꯗꯤ ꯅꯨꯄꯥꯁꯦ ꯁꯨꯃꯥꯏꯅ ꯇꯧꯔꯗꯤ ꯌꯥꯗꯦ ꯍꯥꯏꯕꯗꯨꯣ ꯁꯦꯡꯅ ꯈꯪꯉꯦꯗꯅ ꯑꯗꯨ ꯅꯣꯏ ꯃꯤꯒꯤ ꯄꯨꯛꯅꯤꯡꯗ ꯑꯃ ꯑꯃꯒꯤ ꯈꯪꯅꯔꯗꯤ ꯀꯔꯤ ꯍꯥꯏꯅꯤ ꯍꯣꯔꯦꯟꯗꯤ ꯑꯗꯨꯝ ꯅꯨꯡꯉꯥꯏꯅ ꯏꯪꯅ ꯆꯤꯛꯅ ꯄꯥꯟꯒꯅꯤ ꯍꯥꯏꯕꯅꯤꯗ ꯏꯪꯅ ꯆꯤꯛꯅꯒ ꯑꯗꯨꯁꯨ ꯑꯗꯨꯝ ꯄꯥꯜꯂꯦ ꯑꯗꯨ ꯑꯣꯏꯔꯁꯨ ꯍꯦꯟꯅ ꯃꯤ ꯑꯃꯒꯤ ꯄꯨꯛꯅꯤꯡ ꯈꯪꯅ ꯂꯩꯕꯗꯨꯗꯤ ꯑꯗꯨꯗꯨꯗꯤ ꯆꯥꯡꯂꯤ ꯍꯦꯂꯦꯕ
ꯑꯣ
ꯑꯩꯒꯤ ꯋꯥꯈꯜꯗꯅꯦꯀꯣ
ꯃꯥꯅꯦ
ꯅꯪꯒꯤꯁꯨ ꯑꯗꯨꯃꯥꯏꯅ ꯈꯟꯕ꯭ꯔꯥ ꯈꯟꯗꯕ꯭ꯔꯥ ꯈꯪꯗꯦ ꯑꯗꯨ ꯑꯣꯏꯔꯁꯨ
ꯑ
ꯎꯝ ꯑꯗꯨꯅꯦ ꯌꯦꯡꯒ ꯑꯁꯤꯗꯤ ꯆꯥꯟꯅꯒꯅꯤ ꯍꯥꯏꯕꯗꯨ ꯅꯪꯅꯁꯨ ꯃꯒꯨꯟ ꯈꯪꯕ
ꯂꯩꯁꯥꯕꯤꯗꯨꯅꯁꯨ ꯅꯪꯒꯤ ꯃꯒꯨꯟ ꯈꯪꯅꯗꯤ
ꯍꯦꯟꯅ ꯅꯨꯡꯉꯥꯏꯒꯅꯤ ꯑꯗꯣ ꯑ ꯍꯦ ꯍꯦ ꯂꯔꯦ ꯍꯥꯏꯌꯦ
ꯏꯁꯤꯡ ꯃꯅꯥ ꯂꯔꯒ
ꯍꯣꯏ ꯃꯇꯝꯁꯤꯁꯨ ꯀꯣ ꯐꯠꯂꯛꯇꯕꯅꯤꯅ ꯆꯥꯎꯈꯠꯄꯁꯨ ꯍꯦꯟꯒ